ꯍꯜꯂꯣ ꯎꯝ ꯀꯩꯗꯧꯔꯝꯃꯤꯅꯣ
ꯑꯩꯖꯦ ꯂꯣꯏꯁꯤꯟꯕ ꯂꯣꯏꯔꯦ ꯑꯗꯨꯒ
ꯒꯥꯔꯤꯗꯣ ꯑꯩꯈꯣꯏ ꯏꯌꯥꯝꯕꯅ ꯗꯨꯀꯥꯟꯗ ꯆꯠꯈꯤꯕ ꯑꯗ ꯃꯥ ꯍꯦꯛ ꯍꯜꯂꯛꯄ ꯉꯥꯍꯥꯛꯇꯪ ꯂꯩꯕꯒ ꯑꯗꯨꯝ ꯑꯩꯖꯦ ꯊꯕꯛ ꯑꯝꯖꯨ ꯆꯠꯀꯦ ꯉꯥꯏꯔꯝꯃꯤꯅꯦ
ꯎꯝ
ꯆꯥꯛ ꯆꯥꯗ꯭ꯔꯤꯌꯦ
ꯆꯥꯛ ꯆꯥꯗ꯭ꯔꯤ ꯆꯥꯛꯇꯤ ꯅꯨꯡꯇꯤꯒꯤ ꯅꯨꯡꯇꯤꯒꯤ ꯃꯇꯝꯗꯣ ꯌꯧꯗ꯭ꯔꯤ ꯑꯗꯨꯅ ꯉꯥꯍꯥꯛ ꯂꯩꯕ ꯌꯥꯔꯤ ꯆꯥꯛꯁꯦ ꯑꯗꯨꯝ ꯊꯦꯡꯅ ꯆꯥꯕꯒꯤ ꯍꯩꯅꯕꯤ ꯑꯗꯨꯝ ꯂꯩꯈ꯭ꯔꯦꯕ ꯑꯗꯨꯒꯤ ꯕꯥꯔꯣꯈꯥꯏꯗꯤ ꯇꯥꯔꯕꯅꯤ ꯇꯧꯔꯤꯖꯦ
ꯎꯝ ꯃꯅꯤ
ꯑꯣ ꯅꯪ ꯒꯔꯤꯉꯥꯏꯗꯣ ꯒꯔꯤꯉꯥꯏꯗꯣ ꯀꯔꯥꯏ ꯆꯠꯀꯦ ꯍꯥꯏꯅꯣ
ꯑꯩꯁꯦ ꯀꯥꯟꯆꯤꯄꯨꯔꯗ ꯆꯠꯇꯣꯏꯅꯦ ꯑꯗꯨꯒ ꯀꯩꯅꯣ ꯇꯧꯔꯤꯕ ꯑꯩꯈꯣꯏꯒꯤ ꯑꯩꯈꯣꯏ ꯏꯌꯥꯝꯕꯗꯨꯅ ꯃꯁꯨ ꯆꯥꯛ ꯆꯥꯇꯣꯛꯄꯒꯤꯅꯦ ꯀ꯭ꯋꯥ ꯆꯥꯅꯤꯡꯉꯤꯔꯥ ꯀꯩꯗꯩꯅꯣ ꯈꯪꯗꯦ ꯑꯗꯨ ꯑꯝꯇ ꯀꯩꯅꯣ ꯨ ꯆꯥꯕ ꯊꯣꯛꯄ ꯑꯣꯏꯔꯝꯗꯣꯏ ꯃꯥꯜꯂꯦ ꯑꯗꯨꯒ ꯒꯥꯔꯤ ꯄꯨꯔꯊꯣꯛꯈꯤ ꯗꯨꯀꯥꯟꯗꯅꯦ ꯍꯥꯏꯔꯝꯃꯦ ꯂꯥꯛꯇꯤ ꯂꯥꯛꯑꯅꯤ ꯀꯨꯏꯔꯔꯣꯏ ꯑꯗꯨ ꯂꯥꯛꯄꯒ ꯑꯗꯨꯝ ꯆꯠꯂꯗꯕꯅꯤ ꯉꯥꯏꯍꯥꯛꯇꯪ ꯂꯩꯕꯒ ꯑꯩ ꯀꯩꯅꯣꯗꯤ ꯎ ꯉꯁꯤꯒꯤ ꯑꯆꯥꯄꯣꯠ ꯇꯥꯎꯕ ꯈꯣꯠꯄꯗꯤ ꯂꯣꯏꯔꯕ꯭ꯔꯣ
ꯂꯣꯏꯗ꯭ꯔꯤꯗ ꯑꯩꯈꯣꯏꯗꯥ ꯌꯥꯝ ꯀꯟꯅ ꯇꯥꯎꯔꯤ ꯑꯩꯅ ꯈꯔꯃꯅ ꯍꯥꯜꯂꯤ ꯑꯩꯁꯨ ꯉꯁꯥꯏꯗꯩ ꯌꯥꯎꯔꯝꯃꯤꯅꯦ ꯍꯣꯔꯦꯟ ꯉꯏꯍꯥꯛ ꯂꯩꯔꯒ ꯑꯃꯨꯛ ꯑꯃꯨꯛ ꯆꯥꯛ ꯇꯣꯛꯑꯀꯥꯟꯗ ꯑꯃꯨꯛ ꯌꯥꯎꯔ ꯌꯎꯔꯒꯦꯅ ꯑꯩ ꯉꯥꯏꯍꯥꯛ ꯄꯣꯊꯥꯔꯝꯃꯤꯅꯦ ꯑꯗꯣ ꯅꯪꯗꯤ ꯑꯥ ꯅꯣꯏ ꯗ ꯍꯣꯏꯗꯤ ꯀ꯭ꯋꯥ ꯆꯥꯕ ꯅꯪꯗꯤ ꯀ꯭ꯋꯥ ꯆꯥꯗꯦꯅ ꯑꯗꯨꯒ
ꯑꯩꯁꯦ ꯃꯔꯛ ꯃꯔꯛꯇ ꯆꯥꯏ ꯌꯥꯝꯗꯤ ꯆꯥꯗꯦꯗ ꯁꯨꯝ ꯀꯩꯅ ꯃꯔꯛ ꯃꯔꯛꯇ ꯆꯥꯕꯒꯤ ꯋꯥꯅꯤꯗ ꯀꯩꯅꯣ ꯇꯧꯗꯦ ꯍꯥꯏꯕꯗꯤ ꯌꯥꯝꯅ ꯇꯣꯏꯅ ꯅꯣꯡꯃꯗ ꯀ꯭ꯋꯥ ꯑꯅꯤ ꯑꯍꯨꯝ ꯆꯥꯕ ꯑꯗꯒꯤ ꯃꯉꯥ ꯃꯔꯤ ꯃꯉꯥꯒ ꯆꯥ ꯑꯗꯨꯃꯥꯏꯅ ꯇꯧꯕꯗꯤ ꯇꯧꯗꯦ ꯌꯥꯝ ꯇꯥꯡꯅ ꯅꯨꯃꯤꯠ ꯅꯣꯡ ꯅꯤꯅꯤ ꯃꯅꯨꯡꯗ ꯁꯨꯝ ꯆꯥꯕꯩ ꯋꯅꯤ ꯑꯗꯨꯒ ꯀꯩꯅꯣꯗꯤ ꯃꯤꯠꯇ ꯎꯔꯒꯕꯨꯗꯤ ꯍꯣꯏ ꯀꯣꯝꯀꯥꯁꯨ ꯖꯥꯔꯗꯁꯨ ꯑꯅꯤꯃꯛ ꯃꯔꯛ ꯃꯔꯛꯇ ꯈꯔ ꯈꯔ ꯆꯥꯏꯀꯣ ꯑꯗꯣ ꯄꯨꯔꯥ ꯑꯅ ꯄꯥꯝꯖꯅ ꯑꯗꯨꯝ ꯈꯔ ꯇꯣꯏꯅ ꯍꯥꯏ ꯍꯥꯏꯇꯥꯔꯦ ꯅꯨꯡꯇꯤꯒꯤ ꯆꯥꯕꯗꯨꯗꯤ ꯆꯥꯗꯦꯕ ꯑꯩꯁꯦ ꯑꯗꯨꯒ ꯀꯩꯅꯣ ꯇꯧꯋꯦ ꯑꯩꯈꯣꯏꯗ ꯍꯧꯗꯤ ꯑꯗꯨꯝ ꯏꯃꯥ ꯑꯁ ꯌꯥꯝ ꯇꯣꯏꯅ ꯆꯥꯏꯌꯦ ꯃꯣꯏꯗꯤ ꯈꯪꯗꯦ ꯃꯤ ꯃꯤꯒꯤ ꯍꯩꯅꯕ ꯍꯩꯅꯗ ꯗꯕꯥꯗꯨꯅꯤ ꯇꯣꯏꯅ ꯆꯥꯒꯟꯕ ꯆꯥꯒꯟꯗꯕꯗꯨ
ꯑꯗꯨꯅꯦ ꯑꯩꯗꯤ ꯅꯪ ꯆꯥꯕ ꯁꯨꯡꯎ ꯎꯗ꯭ꯔꯤ ꯑꯗꯨꯅꯅꯦ ꯑꯩꯅ ꯅꯪꯗꯤ ꯆꯥꯗꯦꯅ ꯍꯥꯏꯗꯣ ꯑꯩꯈꯣꯏꯁꯨ ꯑꯗꯨꯕꯨꯗꯤ ꯑꯩꯈꯣꯏꯗꯍꯣꯏ ꯃꯌꯥꯝ ꯆꯥꯏꯗ ꯑꯩꯈꯣꯏ ꯑꯩꯈꯣꯏ ꯑꯃ ꯑꯅꯤ ꯑꯍꯨꯝ ꯈꯣꯏ ꯃꯔꯤꯃꯆꯥꯥꯗꯦ ꯃꯣꯏ ꯑꯅꯤ ꯃ ꯆꯥꯏ ꯑꯩꯈꯣꯏꯗꯗꯥ ꯑꯩ ꯍꯦꯛ ꯃꯊꯛꯇꯨꯒ ꯑꯗꯒꯤ ꯑꯩꯈꯣꯏꯗꯥꯗꯥ ꯑꯍꯨꯝꯁꯨꯨꯕꯗꯨꯒ ꯃꯣꯏ ꯑꯅꯤꯃꯗꯤ ꯀ꯭ꯋꯥ ꯌꯥꯝ ꯆꯥꯏ ꯑꯃꯅ ꯀꯣꯡꯀ꯭ꯋꯥꯗ ꯑꯃꯅ ꯖꯔꯗꯥꯗ ꯑꯩꯈꯣꯏꯗꯤ ꯆꯥꯗꯦꯗ ꯀ꯭ꯋꯥꯒꯗꯤ ꯑꯩ ꯍꯥꯏꯁꯨ ꯍꯩꯅꯗꯦ ꯅꯣꯏꯒꯤ ꯀꯩꯅꯣ ꯃꯅꯝꯁꯤꯅ ꯈ꯭ꯋꯥꯏ ꯍꯩꯅꯗ꯭ꯔꯤꯁꯦ ꯀꯣꯡꯀ꯭ꯥꯋ ꯅꯠꯇꯦ ꯖꯔꯥ ꯃꯅꯝꯅ ꯈꯔꯕꯨ ꯐꯩ ꯇꯂꯞ ꯆꯥꯕꯒꯤ ꯃꯅꯝ ꯅꯝꯕꯗꯣ ꯑꯁ ꯑꯩ ꯑꯗꯨꯃꯗꯤ ꯁꯨꯡꯍꯩ ꯍꯦꯛ ꯍꯩꯅꯗꯦꯍꯦ ꯃꯤꯅꯗꯤ ꯍꯥꯎꯋꯏ ꯍꯥꯎꯋꯏ ꯆꯥꯔꯝꯒꯅꯦꯕ ꯎ ꯃꯥꯏ ꯃꯥꯥꯏꯒꯤ ꯍꯩꯅꯕꯤꯗꯨꯅꯤꯀꯣ ꯑꯩꯉꯣꯟꯗꯗꯤ ꯃꯗꯨ ꯁꯨꯡꯍꯩ ꯍꯩꯅꯗꯦ ꯃꯥꯏ ꯃꯅꯝꯗꯣ ꯇꯥꯕꯗ
ꯃꯥꯅꯦ ꯑꯆꯥꯕ ꯃꯤꯅꯗꯤ ꯃꯅꯝꯗꯣ ꯈꯪꯉꯣꯏꯗꯣꯏꯅꯦꯕ ꯁꯨꯡꯁꯥ ꯆꯥꯗꯕ ꯃꯤꯅꯗꯤ ꯇꯂꯝ ꯇꯂꯞ ꯆꯥꯕꯒꯨꯝꯕ ꯑꯗꯩ ꯀ꯭ꯋꯥ ꯆꯥꯕ ꯁꯤꯒꯨꯝꯕꯁꯦ ꯋꯥꯪ ꯂꯥꯎꯅ ꯊꯩꯅꯕꯗ ꯃꯅꯝ ꯑꯗꯨꯝ ꯐꯥꯎꯕꯅꯦꯕꯅ ꯍꯥꯏꯕꯗꯤ ꯅꯝꯊꯤꯕ ꯍꯩꯅꯗꯕ ꯃꯅꯝ ꯐꯥꯎꯕꯅꯦꯕ ꯑꯩꯈꯣꯏꯅꯕꯨ ꯑꯆꯥ ꯃꯤꯅꯕꯨ ꯀꯔꯤꯝ ꯈꯟꯗ꯭ꯔꯕꯩ ꯋꯥꯅꯤ
ꯎꯝ ꯎꯝ ꯀꯩꯅꯣꯅꯦ ꯅꯣꯏꯒꯤ ꯑꯥ ꯀꯩꯅꯣꯅꯦ ꯑꯩꯈꯣꯏꯒꯤ ꯌꯨꯝ ꯃꯅꯨꯡꯗ ꯊꯝꯕ ꯌꯥꯕ ꯂꯩ ꯄꯥꯝꯕꯤ ꯀꯩꯀꯥ ꯍꯧꯕ꯭ꯔꯥ
ꯑꯗꯨꯗꯤ ꯍꯧꯗꯤ ꯍꯥꯟꯅ ꯍꯧꯔꯝꯕꯅꯦ ꯑꯗꯣ ꯈꯪꯗꯦ ꯅꯍꯥꯟꯋꯥꯏ ꯁꯨꯝ ꯑꯩꯈꯣꯏ ꯀꯥ ꯊꯥꯡꯗꯣꯛ ꯊꯥꯡꯖꯤꯟ ꯇꯧꯕꯗ ꯊꯝꯈꯤꯕꯗꯩꯅꯦ ꯆꯥꯔꯖꯁꯨ ꯂꯧꯍꯧꯗ꯭ꯔꯦ ꯑꯗꯣ ꯀꯗꯣꯝ ꯊꯝꯈ꯭ꯔꯕꯅꯣ ꯈꯪꯗꯦ ꯂꯩꯇꯦ ꯑꯗꯣ ꯐ ꯑꯩꯁꯨ ꯄꯥꯝꯗꯤ ꯄꯥꯝꯃꯤꯅꯤ ꯌꯨꯝ ꯃꯅꯨꯡꯗ ꯊꯝꯕꯗꯣ ꯍꯥꯏꯕꯗꯤ ꯃꯄꯥꯟꯗꯅꯠꯇꯕ ꯁꯨꯝ ꯗꯦꯀꯣꯔꯦ ꯄꯩꯁꯥ ꯂꯣꯏ ꯀꯩ ꯑꯗꯨꯝ ꯌꯦꯡꯕꯗꯁꯨ ꯐꯖꯕꯅꯦꯕ ꯑꯗꯨꯝ ꯂꯩꯁꯦ ꯃꯈꯜ ꯃꯅꯥ ꯑꯅꯤ ꯑꯍꯨꯝ ꯑꯩꯈꯣꯏ ꯏꯁꯤꯡꯗ ꯊꯝꯕꯤꯗꯣ ꯂꯩꯕꯅꯦ ꯑꯗ ꯃꯃꯤꯡꯗꯤ ꯀꯥꯎꯔ ꯑꯗꯨꯏ ꯃꯃꯤꯡ ꯀꯩ ꯀꯩꯅꯣ ꯍꯥꯏꯗꯥꯏꯅꯦ
ꯃꯃꯤꯡꯗꯨꯗꯤ ꯑꯩꯁꯨ ꯌꯥꯝ ꯊꯣꯏꯅꯗꯤ ꯈꯪꯗꯦꯗ ꯑꯗꯨ ꯑꯩꯅ ꯄꯥꯝꯃꯤꯁꯤꯅ ꯑꯩꯈꯣꯏꯒꯤ ꯑꯩꯈꯣꯏꯒꯤ ꯂꯩꯗꯤ ꯁꯥꯠꯇꯕꯤꯗꯤ ꯃꯅꯥꯛ ꯉꯥꯛꯇ ꯑꯣꯏꯔꯒꯅꯦ ꯏꯃꯨꯡꯗ ꯊꯝꯕ ꯌꯥꯕꯗꯣ ꯑꯗꯨꯒꯤ ꯄꯣꯠꯇꯣ ꯄꯥꯝꯃꯦ ꯑꯩꯉꯣꯟꯗ ꯑꯃ ꯑꯅꯤꯕꯨꯗꯤ ꯍꯧꯋꯦꯕꯀꯣ ꯑꯗꯩꯗ ꯑꯩꯅ ꯃꯈꯟ ꯃꯈꯟ ꯈꯔ ꯄꯥꯝꯕ ꯍꯥꯏꯇꯥꯔꯦ ꯌꯨꯝꯗ ꯁꯨꯝ ꯃꯅꯨꯡꯗ ꯊꯝꯕꯗꯏ ꯁꯨꯝ ꯃꯤꯠ ꯅꯥ ꯌꯦꯡꯕꯗꯁꯨ ꯅꯨꯡꯉꯥꯏ ꯑꯗꯨꯒ ꯌꯦꯡꯕꯗꯁꯨ ꯐꯖꯕꯁꯨ ꯑꯣꯏꯍꯜꯂꯤꯗꯅꯀꯣ ꯑꯗꯨꯒꯤ ꯑꯩꯅ ꯁꯨꯝ ꯄꯥꯝꯕ ꯍꯥꯏꯇꯥꯔꯦ ꯑꯩꯗꯤ ꯂꯩ ꯊꯥꯕ ꯗꯌꯥꯝ ꯄꯥꯝꯃꯦꯕ ꯃꯄꯥꯟꯗ ꯊꯝꯕ ꯂꯩꯕꯨꯗꯤ ꯐꯅ ꯌꯥꯝ ꯂꯩꯌꯦꯕ ꯑ ꯃꯅꯨꯡꯒꯤ ꯂꯩ ꯁꯤꯗꯤ ꯏ ꯂꯩ ꯌꯥꯝ ꯀꯟꯅ ꯂꯩꯕ ꯑꯣꯏꯗꯕ ꯑꯗꯨꯒꯤꯅꯤꯗ
ꯑꯗꯣ ꯂꯩ ꯍꯧꯕꯒꯤ ꯆꯥꯡ ꯍꯥꯏꯔꯗꯤ ꯑꯩꯈꯣꯏꯒ ꯅꯣꯏꯒ ꯌꯦꯡꯅꯕꯗꯗꯤ ꯅꯣꯏꯅꯗꯤ ꯍꯦꯟꯗꯤ ꯍꯦꯜꯂꯤꯅꯤ ꯌꯥꯝ ꯊꯥꯏꯌꯦꯕ ꯅꯣꯏꯅꯗꯤꯒꯝꯂꯥꯗꯑꯣꯏꯁꯨ ꯃꯆꯥ ꯃꯆꯥ ꯃꯆꯥ ꯁꯥꯕꯁꯦ ꯑꯩꯈꯣꯏꯒꯤꯅ ꯑꯃꯅꯤꯗꯤ ꯍꯦꯟꯅ ꯍꯧꯗꯕ ꯊꯥꯗꯕꯒꯨꯝꯕꯅꯦ ꯑꯗꯣ ꯈ ꯈ ꯊꯥꯗꯗꯤ ꯌꯥꯔꯔꯣꯏ ꯍꯥꯏꯕꯗꯤ ꯁꯨꯝ ꯑꯁꯥꯠꯄ ꯃꯈꯜ ꯃꯈꯜ ꯎꯕꯁꯦ ꯄꯨꯛꯅꯤꯡꯁꯨ ꯏꯪꯉꯦꯏ ꯌꯦꯡꯕꯗꯁꯨ ꯐꯖꯩꯏ ꯑꯗꯒꯤ ꯂꯥꯏ ꯇꯤꯟꯒꯤ ꯈꯣꯏꯔꯝ ꯊꯕꯛ ꯊꯧꯔꯝꯗꯁꯨ ꯑꯗꯨꯝ ꯁꯤꯖꯤꯟꯅꯩꯗꯅꯀꯣ ꯍꯦꯛ ꯇꯧꯕꯒ ꯃꯤꯉꯣꯟꯗꯒꯤ ꯍꯦꯛꯎꯕ ꯈꯣꯠꯂꯨꯕ ꯇꯧꯕ ꯑꯗꯨ ꯅꯨꯡꯉꯥꯏꯇꯦꯗꯅ ꯑꯗꯣ ꯅꯣꯏꯗꯤ ꯑꯗꯨꯝ ꯃꯈꯟ ꯃꯊꯦꯜ ꯈꯔꯕꯨ ꯍꯧꯔꯤꯌꯦ
ꯑꯁ ꯐꯅꯌꯥꯝ ꯌꯥꯝꯃꯝꯃꯤꯅꯦ ꯑꯗꯣ ꯃꯃꯥꯡ ꯃꯃꯥꯡ ꯆꯍꯤꯒꯤꯗ ꯑꯩꯈꯣꯏꯒꯤ ꯂꯦꯟ ꯑꯆꯧꯕ ꯑꯆꯧꯕ ꯃꯌꯥꯝ ꯇꯥꯈꯤꯕꯗꯨ ꯖꯤꯡꯒꯒ ꯍꯣꯕ ꯍꯣꯕꯒꯤ ꯀ ꯊꯧꯗꯣꯛ ꯑꯃ ꯊꯣꯛꯈꯤꯕꯗꯣ ꯂꯦꯟ ꯇꯥꯕꯗ ꯑꯗꯨꯒꯤ ꯃꯇꯝꯗꯨꯗꯅꯦ ꯂꯩꯁꯤꯡꯗꯣ ꯑꯗꯨꯃꯥꯏꯅ ꯑꯩꯈꯣꯏꯁꯨ ꯂꯦꯟ ꯇꯥꯔꯛꯀꯅꯤ ꯍꯥꯏꯕꯗꯤ ꯍꯥꯟꯅ ꯃꯥꯡꯖꯧꯅ ꯅ ꯈꯪꯗꯕꯅꯤꯅ ꯀꯦꯝ ꯊꯥꯡꯖꯜꯍꯧꯗ꯭ꯔꯦꯗꯅ ꯑꯗꯨꯅ ꯑꯩꯈꯣꯏꯒꯤ ꯎꯝ ꯁꯨꯨꯝꯍꯥꯡꯒꯤ ꯅꯥꯀꯟꯗꯨꯗ ꯄꯔꯦꯡ ꯁꯥꯥꯡꯅ ꯎ ꯄꯔꯦꯡ ꯁꯥꯟꯅ ꯍꯥꯏꯁꯦ ꯌꯥꯝ ꯊꯤꯅ ꯌꯥꯝꯅꯅꯤꯀꯣ ꯃꯥꯁꯦ ꯑꯩꯈꯣꯏꯒꯤ ꯀꯃꯥꯏ ꯍꯥꯏꯗꯣꯏꯅꯣ ꯔꯣ ꯑꯍꯨꯝ ꯃꯔꯤ ꯁꯨꯏꯌꯦꯕꯀꯣ ꯑꯩ ꯈꯣꯏꯅ ꯊꯝꯃꯤꯁꯦ ꯒꯝꯂꯥꯁꯦ ꯑꯗꯨꯒ ꯍꯧꯖꯤꯛꯀꯤ ꯂꯦꯟꯗꯣ ꯂꯦꯟꯗꯨꯅ ꯂꯣꯏ ꯐꯨꯊꯔꯒꯅꯦ ꯂꯩꯁꯤꯡꯗꯣ ꯂꯣꯏ ꯃꯥꯡꯕꯅꯦ ꯃꯤ ꯃꯈꯣꯛꯇꯩꯒꯤ ꯀꯩꯗꯒꯤ ꯑꯝꯇ ꯂꯧꯌ ꯌꯥꯗꯒꯩꯅꯦꯃꯤ ꯈꯟ ꯃꯈꯩ ꯅꯠꯇꯅꯗ ꯍꯤꯡꯍꯧꯔꯤꯁꯦ ꯑꯗꯨꯏ ꯃꯇꯨꯡꯗꯒꯤ ꯑꯃꯨꯛ ꯑꯩꯅ ꯇꯝ ꯇꯝ ꯇꯝ ꯇꯞ ꯇꯧꯔꯀꯥꯟꯗ ꯑꯔꯩꯕ ꯈꯔ ꯑꯗꯒꯤ ꯈꯪꯅ ꯆꯥꯟꯅꯕ ꯃꯔꯨꯞ ꯃꯄꯥꯡꯁꯤꯡꯗꯒꯤ ꯎꯝ ꯆꯥꯔ ꯈꯔ ꯂꯧꯔꯒ ꯊꯥꯕ ꯑꯗꯨꯃꯥꯏꯅ ꯇꯧꯔ ꯇꯧꯕꯗꯒꯤ ꯍꯧꯖꯤꯛ ꯃꯨꯛ ꯐꯅ ꯌꯥꯝ ꯌꯥꯝꯃꯕꯅꯦꯕ ꯑꯗꯨꯅꯦ ꯑꯩ ꯑꯩ ꯉꯁꯤꯁꯦ ꯉꯁꯥꯏ ꯂꯥꯏ ꯈꯣꯏꯔꯝ ꯆꯠꯂꯨꯏꯕ ꯀꯣ ꯑꯗꯨꯒꯤ ꯂꯥꯏ ꯈꯣꯏꯔꯨꯝ ꯆꯠꯄꯗꯨꯗ ꯑꯩꯒꯤ ꯒꯥꯝꯂꯥꯗ ꯍꯧꯕ ꯊꯥꯔꯣꯗꯣ ꯑꯗꯨꯗꯒꯤ ꯍꯦꯛꯑꯒ ꯄꯨꯔ ꯆꯠꯂꯤꯅꯤ ꯀꯩꯅꯣ ꯑꯩꯅ ꯑꯥꯗ ꯂꯥꯏ ꯂꯥꯏꯀꯠꯄꯗ ꯍꯥꯞꯄꯤꯅꯤ ꯀꯩꯅꯣ ꯑꯔꯨꯕꯗ ꯄꯤꯛꯇ꯭ꯔꯨ ꯄꯤꯛꯏ ꯀ꯭ꯌꯥꯝ ꯅꯨꯡꯁꯤꯈ꯭ꯔꯕ꯭ꯔ ꯑꯁ ꯅꯪꯒꯤꯁꯤꯗꯤ ꯒꯝꯂꯥꯗ ꯁꯥꯠꯄ ꯃꯥꯜꯂꯤꯅꯦꯋꯦ ꯑꯩꯒꯤ ꯊꯥꯏꯒ ꯂꯥꯏꯀꯞ ꯆꯪꯃꯤꯟꯅꯕ ꯅꯨꯄꯤ ꯑꯃꯥꯅ ꯍꯥꯏꯔꯤꯌꯦ ꯑꯩꯅ ꯃꯥꯅꯦ ꯍꯥꯏꯕ ꯑꯌꯥ ꯑꯣꯟꯊꯣꯛ ꯅꯨꯡꯁꯤꯈ꯭ꯔꯦꯗꯀꯣ ꯄꯤꯛꯇ꯭ꯔꯨ ꯄꯤꯛꯑꯗꯅ ꯇꯧ ꯎꯏ ꯍꯥꯏꯔꯤꯕ ꯑꯗꯨꯅ ꯊꯥꯕꯨ ꯊꯥꯔꯗꯤ ꯑꯗꯨꯝ ꯀꯥꯟꯅꯗ꯭ꯔ
ꯂꯥꯏꯅ ꯃꯍꯩ ꯆꯥꯟꯗꯣꯏꯅꯦ ꯏꯁꯥꯒꯤ ꯏꯁꯥꯒꯤ ꯍꯧ ꯍꯧꯖꯕ ꯍꯦꯕ ꯇꯧꯕꯗ ꯍꯥꯏꯕꯗꯤ ꯃꯤꯅ ꯂꯩꯗꯣꯏ ꯁꯨꯔꯛꯄꯨꯗꯤ ꯈꯨꯠꯅ ꯊꯥꯖꯔꯒ ꯄꯥꯟꯖꯔꯒ ꯇꯧꯔꯛꯄ ꯄꯣꯠꯇꯣ ꯍꯦꯛꯄ ꯅꯪꯅ ꯍꯦꯟꯅ ꯃꯍꯩ ꯆꯥꯎꯗꯣꯏꯅꯤ ꯅꯠꯇ꯭ꯔꯣ
ꯃꯥꯅꯦ ꯑꯩꯅ ꯊꯔꯣ ꯑꯉꯥꯡꯕ ꯑꯃꯒ ꯑꯗꯒꯤ ꯊꯔꯣ ꯑꯃ ꯍꯤꯒꯣꯛ ꯃꯆꯨꯗ ꯍꯥꯞꯄꯗꯣ ꯑꯗꯨꯒ ꯑꯅꯤꯃ ꯑꯅꯤ ꯊꯥ ꯊꯥꯕꯅꯦꯕ ꯑꯗꯨꯒ ꯍꯤꯒꯣꯛ ꯃꯆꯨ ꯁꯥꯠꯄꯁꯤꯗꯤ ꯑꯗꯨꯝ ꯁꯥꯠꯂꯦꯕ ꯃꯥꯗꯤ ꯈꯪꯕ꯭ꯔꯥ ꯆꯍꯤ ꯈꯨꯗꯤꯡꯒꯤ ꯁꯥꯠꯂꯦꯕꯀꯣ ꯑꯗꯨꯒ ꯑꯉꯥꯡꯕꯁꯤꯗꯤꯅꯦ ꯃꯅꯥꯗꯪ ꯐꯔꯒ ꯁꯨꯡꯁꯥꯠ ꯁꯥꯠꯂꯨ ꯌꯥꯗꯕ ꯃꯥꯁꯦ ꯂꯩ ꯆꯥꯎꯕꯒꯤꯅꯤ ꯈꯪꯗꯦ ꯑꯗꯨꯒ ꯑꯩꯒꯤ ꯒꯝꯂꯥꯗꯨꯒ ꯆꯥꯟꯅꯗꯕꯅꯤ ꯈꯪꯗꯦ ꯃꯥꯁꯨꯦ ꯁꯨꯡꯁꯥ ꯁꯥꯠꯂꯨ ꯌꯥꯗꯦꯕ ꯃꯥꯁꯨꯦ ꯆꯍꯤ ꯑꯍꯨꯝ ꯃꯔꯤꯗꯤ ꯁꯨꯔꯕꯅꯦ ꯊꯥꯔꯛꯏꯁꯦ ꯑꯗꯨ ꯃꯅꯥꯗꯨ ꯄꯨꯡꯐ ꯐꯔꯒꯅꯦ ꯃꯍꯩꯗꯤ ꯁꯨꯡꯌꯥꯟꯗꯕ ꯍꯥꯏꯇꯥꯔꯦ ꯂꯩ ꯁꯨꯡꯁꯥ ꯁꯥꯠꯇꯕꯗꯣ ꯑꯗꯨ ꯑꯣꯏꯌꯦꯕ ꯑꯗꯣ ꯑꯃ ꯍꯤꯒꯣꯛꯇꯨꯗꯤ ꯑꯗꯨꯝ ꯁꯥꯠꯂꯦ ꯃꯥꯗꯤ ꯑꯗꯨ ꯃꯣꯏꯁꯨ ꯎꯔꯨꯝꯗ ꯑꯃꯨꯛ ꯊꯝꯕꯁꯨ ꯑꯃꯨꯛ ꯌꯥꯗꯦꯕ ꯎꯔꯨꯝ ꯊꯝꯃꯗꯤ ꯑꯃꯨꯛꯅꯦ ꯃꯅꯥꯒꯁꯨ ꯂꯣꯏ ꯁꯨꯞ ꯖꯜꯂꯒꯅꯦ ꯂꯩ ꯁꯨꯡꯖꯥꯠ ꯁꯥꯠꯇꯦꯕ ꯃꯣꯏꯗꯤꯅꯦ ꯑꯗꯨꯝ ꯅꯨꯡꯁꯥꯗ ꯗꯨꯝ ꯊꯝꯕꯤꯕ ꯅꯨꯡꯁꯥ ꯊꯝꯕꯁꯤꯅ ꯃꯣꯏꯗ ꯑ ꯀꯩ ꯍꯥꯏꯅꯤ ꯆꯥꯎꯈꯠꯂꯛꯄꯁꯨ ꯍꯦꯜꯂꯤ ꯑꯗꯨꯒ ꯂꯩ ꯁꯥꯠꯄꯁꯨ ꯍꯦꯜꯂꯤ ꯃꯅꯥ ꯐꯖꯕꯁꯨ ꯍꯦꯜꯂꯦꯕ
ꯎꯝ ꯑꯩꯗꯤ ꯀꯩꯅꯣ ꯇꯧꯋꯦ ꯑ ꯂꯩꯖꯦ ꯍꯣꯏ ꯃꯈꯜ ꯈꯔ ꯑꯗꯨꯝ ꯄꯥꯝꯃꯦ ꯀꯅꯣ ꯇꯧꯕ ꯑ ꯑꯩꯈꯣꯏꯒꯤ ꯀꯅꯣꯒꯨꯝꯕ ꯂꯩꯁꯨ ꯄꯥꯝꯃꯦ ꯌꯥꯝ ꯀꯨꯏꯅ ꯁꯥꯠꯀꯟꯕꯗꯣ ꯍꯥꯏꯕꯗꯤ ꯀꯨꯏꯅ ꯁꯥꯠꯂꯒ ꯌꯥꯝ ꯊꯨꯅ ꯂꯩ ꯃꯟ ꯆꯟꯕ ꯂꯩꯌꯦꯗꯅ ꯑꯗꯨꯅ ꯇꯕ ꯈꯔ ꯀꯨꯏꯅ ꯑꯗꯨꯝ ꯑꯁꯥꯕꯒꯤ ꯇꯥꯏꯞꯇ ꯌꯦꯡꯕꯗ ꯃꯈꯜ ꯃꯈꯜ ꯂꯩꯕ ꯂꯩ ꯑꯗꯨꯝꯕꯗꯨꯁꯨ ꯑꯗꯨꯝ ꯄꯥꯝꯃꯦ ꯍꯥꯏꯕꯗꯤ ꯈꯤꯇꯪ ꯀꯨꯏꯅ ꯆꯠꯄꯗꯣ ꯁꯨꯝ ꯌꯦꯡꯕꯗꯁꯨ ꯅꯨꯡꯥꯏ ꯍꯦꯛ ꯁꯥꯠꯂꯝꯃꯒ ꯌꯥꯝ ꯊꯨꯅ ꯈꯨꯏꯗꯔꯛꯄ ꯄꯠꯊꯔꯛꯄ ꯂꯩꯁꯨ ꯂꯩꯗꯅ ꯅ ꯑꯗꯨꯝꯕꯃꯛꯇꯗꯤ ꯄꯥꯝꯗꯦ ꯑꯗꯨꯒ ꯍꯣꯏ ꯁꯝꯅ ꯍꯥꯏꯕꯗ ꯑꯩꯈꯣꯏ ꯁꯥꯟꯅꯔꯩ ꯀꯥꯏꯁꯤꯁꯨ ꯀꯨꯏꯅ ꯁꯥꯠꯂꯤꯗꯅ ꯁꯨꯃꯥꯏꯅ ꯇꯧꯗꯅ ꯂꯩ ꯃꯈꯜ ꯃ ꯀꯟ ꯈꯔ ꯂꯩꯕꯁꯦ ꯁꯤꯁꯨ ꯑꯗꯨꯝ ꯄꯥꯝ
ꯑꯗꯨꯅꯤ ꯖꯨꯕꯥꯀꯨꯁꯨꯝꯒꯨꯝꯕꯁꯤꯗꯤ ꯉꯁꯤ ꯁꯥꯠꯂꯒ ꯍꯌꯦꯡ ꯑꯗꯨꯝ ꯂꯩꯃꯟ ꯆꯜꯂꯦ ꯎꯝ ꯑꯗꯨꯝ ꯃꯣꯏꯗꯤ ꯑꯗꯨꯝ ꯈꯨꯏꯖꯟꯒ꯭ꯔꯅꯤ ꯅꯣꯡꯃ ꯈꯛꯇꯪꯒꯤꯗꯤ ꯌꯥꯝ ꯐꯖꯅ ꯁꯥꯠꯄ ꯍꯧꯖꯤꯛꯇꯤ ꯖꯨꯕꯀꯨꯁꯨꯝꯁꯤꯁꯨ ꯑꯩꯈꯣꯏꯒꯤ ꯎꯝ ꯊꯣꯟꯗ ꯕꯤꯗꯅꯦ ꯌꯥꯝ ꯈꯣꯏꯒꯤ ꯌꯥꯝ ꯆꯥꯎꯅ ꯇꯧꯔꯒ ꯁꯥꯠꯄ ꯃꯈꯜ ꯃꯈꯜ ꯃꯆꯨ ꯃꯌꯥꯝ ꯑꯃ ꯊꯣꯛꯂꯛꯑꯦꯕ ꯑꯩꯉꯣꯟꯗꯁꯨ ꯑꯈꯣꯏꯒꯤ ꯀꯣꯝꯂꯥꯔꯣꯡ ꯃꯆꯨꯒꯤ ꯑꯃ ꯁꯥꯠꯂꯝꯃꯤꯕ ꯌꯥꯝ ꯐꯖꯩꯌꯦ ꯈꯨꯆꯥꯎ ꯑꯃꯅꯤꯍꯦ ꯄꯥꯝꯕꯤꯗꯨꯃꯗ ꯒꯝꯂꯥꯗꯨꯗꯅꯦ ꯑꯥ ꯂꯩ ꯑꯍꯨꯝꯒ ꯁꯥꯠꯄ ꯅꯨꯃꯤꯠꯇꯨꯗꯤ ꯀꯌꯥꯝ ꯐꯖꯩ ꯈꯡꯕ꯭ꯔꯥ ꯄꯨꯊꯟ ꯊꯜꯂꯒ ꯑꯗꯨꯒ ꯃꯣꯏꯁꯤꯅꯅꯦ ꯅꯣꯡꯉꯥꯜꯂꯒ ꯑꯗꯨꯝ ꯂꯩꯃꯟ ꯆꯟꯒꯤꯕꯁꯤꯗ ꯇꯟꯕ ꯐꯗꯤ ꯌꯥꯝ ꯐꯖꯕ ꯅꯣꯡꯃꯈꯛꯀꯤ ꯑꯣꯏꯅꯗꯤ ꯑꯗꯒꯤ ꯑꯥ ꯑꯥ ꯌꯥꯝ ꯐꯖꯕ ꯑꯝꯁꯨ ꯂꯩꯕꯅꯤ ꯂꯩ ꯂꯩꯀꯪ ꯊꯝꯕꯥꯜ ꯑꯅ ꯑꯩꯈꯣꯏꯒꯤ ꯅꯨꯡꯗꯥꯡ ꯗꯡ ꯁꯥꯠꯄꯗꯣ ꯑꯗꯨꯒ ꯅꯣꯉꯥꯜꯂꯛꯄꯗ ꯂꯩꯃꯜ ꯑꯗꯨꯝ ꯆꯜ ꯂꯩꯔꯝꯕꯗꯣ ꯂꯩꯔꯤꯛꯀ ꯇꯧꯔꯒ ꯌꯥꯝ ꯐꯖꯕꯗꯣ ꯃꯅꯝꯁꯨ ꯌꯥꯝ ꯅꯨꯡꯁꯤꯕꯅꯦ ꯑꯗꯨꯗꯣ
ꯎ ꯊꯝꯕꯥꯜ ꯑꯅ ꯑꯝꯁꯨ ꯂꯩꯗꯅ ꯑꯗꯨꯒ ꯇꯣꯉꯥꯟꯕ꯭ꯔꯣ ꯃꯥꯟꯅꯕ꯭ꯔꯣ ꯑꯃꯠꯇꯔꯣ
ꯃꯥꯟꯅꯗꯦ ꯎ ꯊꯝꯕꯥꯜ ꯍꯥꯏꯗꯨꯅ ꯎ ꯄꯥꯝꯕꯤ ꯑꯣꯏꯅ ꯍꯧꯔꯒ ꯁꯥꯠꯇꯨꯏꯅꯦꯕ ꯑꯗꯨꯁꯨ ꯑꯩꯈꯣꯏ ꯗꯥ ꯍꯣꯏ ꯊꯣꯡꯒꯥꯟꯗ ꯁꯥꯠꯂꯦ ꯌꯥꯝ ꯋꯥꯡꯉꯦ ꯑꯗꯨꯅ ꯍꯦꯛꯄ ꯐꯔꯛ ꯇꯥꯏ ꯃꯣꯏꯗꯣ ꯍꯧꯖꯤꯛꯀꯤ ꯂꯩꯀꯪ ꯊꯝꯕꯥꯟ ꯍꯥꯏꯁꯤꯗꯤ ꯑꯩꯈꯣꯏꯒꯤ ꯒꯝꯂꯥꯗ ꯑꯗꯨꯝ ꯊꯥꯕ ꯄꯣꯠꯅꯦꯕ ꯒꯝꯂꯥꯗ ꯑꯗꯨꯝ ꯊꯥꯕ ꯌꯥꯕ ꯄꯣꯠꯅꯦꯕ ꯑꯩꯈꯣꯏꯒꯤ ꯑꯥ ꯍꯧꯖꯤꯛ ꯍꯧꯖꯤꯛ ꯌꯥꯝ ꯀꯟꯅ ꯆꯥꯅꯔꯤꯕ ꯗ꯭ꯔꯦꯒꯣꯟ ꯐ꯭ꯔꯨꯏꯠꯀ ꯍꯥꯏꯕꯗꯣ ꯑꯗꯨꯗꯨꯒꯤ ꯃꯥꯒꯤ ꯑꯦ ꯀꯩꯅꯣꯗꯨꯒ ꯍꯥꯏꯐꯦꯠ ꯃꯥꯟꯅꯩꯌꯦ ꯃꯈꯣꯛꯇꯨꯒ ꯍꯥꯏꯐꯦꯠ ꯃꯥꯟꯅꯩꯌꯦ ꯍꯧꯖꯤꯛꯀꯤ ꯀꯩꯅꯣ ꯂꯩꯀꯪ ꯊꯝꯕꯥꯜꯒꯤ ꯃꯅꯥꯗꯣ ꯑꯃꯗꯨꯅ ꯃꯨ ꯑꯥ ꯃꯥꯒꯤ ꯃꯈꯣꯛꯇꯣ ꯄꯥꯅ ꯂꯥꯛꯄ ꯑꯗꯩ ꯑꯃꯅ ꯑꯩꯈꯣꯏꯒꯤ ꯆꯨꯊꯦꯛ ꯉꯅꯥꯔꯒ ꯇꯤꯡꯒꯪ ꯄꯥꯟꯂ ꯂꯥꯛꯏꯗꯅ ꯑꯃꯅ ꯇꯤꯡꯒꯪ ꯄꯥꯟꯗꯕ ꯑꯗꯨꯝ ꯈꯦꯅꯕꯕꯨ ꯑꯗꯨꯅꯤ
ꯐ ꯅꯕꯨ ꯐꯖꯩ ꯂꯩꯀꯪ ꯊꯝꯕꯥꯜ ꯎ ꯊꯝꯕꯥꯜ ꯑꯗꯒꯤ ꯏꯁꯤꯡ ꯊꯝꯕꯥꯜ ꯂꯩꯔꯤꯑꯦ ꯑꯗꯣ ꯊꯝꯕꯥꯜ ꯑꯍꯨꯝꯁꯤꯗꯒꯤ ꯑꯗꯣ ꯈ꯭ꯋꯥꯏ ꯐꯖꯕꯗꯤ ꯏꯁꯤꯡ ꯊꯝꯕꯥꯜꯁꯤꯅ ꯑꯃꯨꯛ ꯍꯦꯜꯂꯤꯅꯤ ꯅꯠꯇ꯭ꯔꯥ
ꯃꯥꯅꯦ ꯃꯥꯅꯦ
ꯐꯖꯩ ꯊꯝꯕꯥꯜ ꯆꯥꯝ ꯅꯤꯄꯥꯜꯅꯒ ꯐꯖꯕꯁꯦ ꯑꯗꯨꯝ ꯐꯖꯩ ꯍꯧꯖꯤꯛꯇꯤ ꯊꯝꯕꯥꯟ ꯊꯝꯆꯦꯠ ꯃꯇꯝ ꯌꯧꯔꯛꯇꯣꯔꯦꯅ ꯇꯧꯔꯤꯁꯦ ꯀꯥꯡ ꯅꯛꯁꯜꯂꯛꯑꯕꯅꯤꯅ ꯅꯨꯡꯉꯥꯏ ꯊꯝꯆꯦꯠꯇꯣ ꯌꯥꯝ ꯆꯥꯕꯁꯨ ꯀꯥꯟꯅꯩ ꯍꯥꯏꯌꯦ ꯑꯔꯤꯕꯗꯨꯅ ꯍꯦꯟꯅ ꯀꯥꯟꯅꯩ ꯍꯥꯏꯌꯦ ꯆꯥꯕ
ꯑꯥ ꯊꯝꯆꯦꯠ ꯃꯔꯨ ꯑꯔꯤꯕꯗꯣ ꯃꯅꯨꯡꯗꯒ ꯑꯩꯈꯣꯏꯒꯤ ꯃꯥꯒꯤ ꯎꯝ-ꯃ ꯃꯌꯣꯟꯒ ꯌꯥꯎ ꯌꯥꯎꯖꯕꯗꯣ ꯈꯥꯖꯣꯛ ꯈꯥꯖꯣꯛꯀ ꯇꯧꯔꯒ ꯍꯥꯎꯕꯅꯦ ꯌꯥꯝ ꯐꯩ ꯍꯥꯏꯕꯅꯦ ꯃꯅꯨꯡꯒꯤꯗꯣ ꯑꯗꯣ ꯑꯗꯨꯒꯤ ꯀ-ꯑ ꯊꯝꯆꯦꯠ ꯃꯔꯨꯗꯣ ꯑꯗꯨꯗꯨꯅ ꯑꯗꯨꯝ ꯊꯥꯕꯗ ꯑꯗꯨꯝ ꯊꯝꯕꯥꯜꯁꯦ ꯑꯗꯨꯝ ꯍꯧꯕ ꯉꯝꯃꯤ ꯃꯔꯨꯗꯒꯤꯁꯨ ꯑꯗꯨꯝ ꯍꯧꯋꯤ ꯎꯝ ꯑꯗꯒꯤ ꯑꯩꯈꯣꯏꯒꯤ ꯑꯗꯨꯗꯤ ꯎꯝ
ꯌꯥꯝꯅ ꯂꯤꯕꯗꯣ ꯀꯩꯅꯣ ꯇꯧꯕꯅꯦ ꯍꯥꯏꯕ ꯑꯩꯈꯣꯏꯒꯤ ꯃꯨꯁꯤꯟ ꯃꯨꯔꯒ ꯂꯤꯕ ꯌꯥꯝꯅ ꯀꯟ ꯀꯟ ꯂꯥꯎꯕꯗꯣ ꯑꯗꯨꯗꯣ ꯏꯁꯤꯡꯗ ꯇꯤꯡꯉꯒ ꯅꯠꯇ꯭ꯔꯒꯅ ꯀꯩꯅꯣꯝ ꯊꯝꯕꯁꯦ ꯃꯇꯣꯟ ꯑꯗꯨꯝ ꯆꯣꯡꯉꯒ ꯊꯥꯕ ꯌꯥꯕꯅꯦ ꯍꯥꯏꯕ
ꯆꯣꯡꯉꯤ ꯆꯣꯡꯉꯤ ꯑꯗꯨ ꯀꯩꯅꯣꯁꯦ ꯎꯝ ꯑꯩꯈꯣꯏꯒꯤ ꯎꯝ ꯊꯝꯕꯥꯜ ꯃꯔꯨꯁꯦ ꯂꯝꯆꯦꯠ ꯃꯔꯨꯁꯨ
ꯑꯩꯅ ꯋꯥ ꯉꯥꯡꯕꯗ ꯂꯣꯏ ꯁꯣꯏꯔꯦ ꯊꯝꯆꯦꯠ ꯃꯔꯨ ꯍꯥꯏ ꯊꯝꯕꯥꯜ ꯃꯔꯨ ꯑꯃꯨꯛ ꯍꯥꯏ ꯁꯣꯏꯔꯤꯕ ꯑꯗꯨꯅ ꯑꯩꯈꯣꯏꯒꯤ ꯉꯧꯔꯒ ꯍꯥ